ꯇꯥꯔꯕꯨꯣꯛ
ꯇꯥꯏꯌꯦ ꯇꯥꯏꯌꯦ ꯆꯛ ꯆꯔꯕꯕꯨ ꯀꯃꯥꯏꯅ ꯇꯧꯔꯒꯦ
ꯑꯣ ꯑꯩ ꯆꯥꯕꯨꯗꯤ ꯆꯥꯗꯔꯤ ꯆꯥ ꯊꯛꯑꯦ ꯍꯥꯏꯕꯗꯤ ꯍꯜꯂꯛꯄꯒꯤꯀꯣ ꯏꯔꯨꯖꯊꯣꯛꯑꯦ ꯑꯗꯨꯒ ꯉꯥꯏꯍꯥꯛ ꯐꯝꯃꯒ ꯆꯥ ꯊꯛꯑꯦ ꯀꯩꯅꯣꯃ ꯗꯣꯅꯦꯠ ꯑꯃ ꯂꯩꯔꯝꯗꯅ ꯑꯗꯨꯒ ꯑꯗꯨꯃꯥꯏꯅ ꯇꯧꯔ ꯆꯥꯏ ꯑꯗꯨ ꯉꯥꯏꯍꯥꯛꯇꯪ ꯁꯨꯝ ꯂꯩꯔꯝꯕꯅꯦ ꯃꯩꯁꯨ ꯃꯨꯠꯈ꯭ꯔꯦꯕꯀꯣ ꯑꯗꯨꯒꯤ ꯁꯨꯝ ꯉꯥꯏꯍꯥꯛ ꯐꯤꯃꯤꯠ ꯂꯩꯁꯤꯟꯕꯗꯨꯗ ꯁꯥꯕꯒꯤ ꯉꯥꯏꯍꯥꯛ ꯉꯥꯏꯍꯥꯛ ꯆꯠꯂꯝꯕꯅꯦ ꯍꯧꯖꯤꯛꯄꯗꯤ ꯑꯃꯨꯛ ꯏꯃꯨꯡꯗ ꯆꯪꯉꯤꯀꯣ ꯑꯗꯣ ꯅꯣꯏꯒꯤꯗꯤ ꯃꯩ ꯂꯥꯛꯄ꯭ꯔꯣ ꯀꯃꯥꯏꯅ ꯇꯧꯒꯦ
ꯀꯨꯏꯔꯦꯗ ꯑꯩꯅ ꯀꯩꯅꯣ ꯇꯧꯕꯒꯤꯗꯨꯗ ꯃꯨꯠꯈꯤꯕꯗꯖꯤꯛꯐꯥꯎ ꯂꯥꯎ ꯆꯦ ꯑꯗꯨ ꯃꯩ ꯉꯥꯏꯔ ꯉꯥꯛꯇꯪ ꯉꯥꯏꯔꯒ ꯉꯥꯏꯔꯒ ꯆꯥꯛꯁꯦ ꯆꯥꯛ ꯁꯦ ꯇꯧꯔꯝꯕ ꯑꯗꯣ ꯃꯩꯗꯣ ꯂꯥꯛꯃꯟꯗꯕꯗꯒꯤꯀꯣ ꯑꯗꯨꯝ ꯀꯩꯅꯣ ꯇꯧꯈ꯭ꯔꯦ ꯃꯨꯊꯠꯈ꯭ꯔꯦ ꯃꯩꯗ ꯂꯥꯛꯇꯕꯩ ꯆꯥꯊꯣꯛꯁꯤꯅ ꯊꯦꯡꯖꯤꯜꯂꯛꯑꯦꯅ ꯄꯨꯡ ꯅꯤꯄꯥꯟ ꯇꯥꯗꯣꯔꯕꯅꯤꯅ ꯑꯗꯨꯃꯥꯏꯅ ꯇꯧꯔ ꯆꯥꯊꯣꯛꯑꯦ
ꯑꯣ ꯍꯣꯏ ꯑꯗꯨ ꯃꯩꯁꯦ ꯍꯧꯖꯤꯛꯀꯥꯟꯁꯦ ꯉꯔꯥꯡꯁꯨ ꯃꯨꯜꯂꯦꯕꯀꯣ ꯑꯗꯣ ꯃꯣꯏ ꯍꯥꯏꯔꯞ ꯍꯥꯏꯕꯗ ꯃꯩ ꯀꯩꯅꯣꯝꯃ ꯇꯧꯋꯦ ꯑꯗꯨꯒꯤ ꯄꯨꯡ ꯑꯅꯤꯃꯨꯛꯀꯤ ꯆꯥꯡ ꯑꯗꯨꯃꯥꯏꯅ ꯃꯨꯠꯀꯅꯤ ꯈꯣꯠꯀꯅꯤꯅ ꯍꯥꯏ ꯍꯥꯏꯅꯕꯀꯣ ꯑꯗꯨ ꯀꯌꯥꯝ ꯆꯨꯝꯕ ꯄꯥꯎꯅꯣ ꯈꯪꯗꯦ ꯑꯩꯗ ꯐꯣꯟꯗꯨꯁꯨ ꯆꯥꯔꯖ ꯑꯃ ꯇꯧꯍꯧꯗꯕ ꯍꯥꯏ ꯇꯥꯔꯦꯀꯣ ꯑꯗꯨꯒ ꯕꯥꯞ ꯑꯣꯏꯗꯕ ꯍꯥꯏꯇꯥꯔꯦ ꯑꯗꯨꯒꯤ ꯃꯩꯗꯨꯁꯨ ꯌꯥꯝ ꯌꯥꯎꯗ꯭ꯔꯦꯕꯀꯣ ꯑꯗꯨꯒꯤ ꯑꯗꯨꯃꯥꯏꯅ ꯐꯔꯛ ꯇꯥꯔ ꯂꯩꯔꯝꯃꯤꯅꯦ ꯍꯥꯏꯕ ꯅꯪꯗꯤ ꯄꯥꯎ ꯇꯥꯕ꯭ꯔꯣ ꯃꯩ ꯃꯨꯠꯄꯒꯤ ꯃꯔꯝꯁꯤꯕꯨ ꯀꯃꯥꯏꯅ ꯇꯧꯒꯦ
ꯑꯧ ꯇꯥꯏꯌꯦ ꯅꯨꯡꯇꯤꯒꯤ ꯄꯨꯡ ꯑꯅꯤꯅꯤꯗꯤ ꯃꯨꯠꯀꯅꯤ ꯍꯥꯏꯌꯦ ꯄꯨꯡꯗꯨꯗꯤ ꯃꯣꯏꯅ ꯅꯨꯡꯇꯤꯒꯤ ꯁꯤꯗ ꯃꯨꯠꯀꯅꯤ ꯍꯥꯏꯕꯗꯤ ꯍꯥꯏꯗꯦꯕꯀꯣ ꯅꯣꯡꯃ ꯅꯣꯡꯃꯒꯤ ꯉꯁꯤꯅ ꯄꯨꯡ ꯅꯤꯄꯥꯟꯗꯒꯤꯩ ꯃꯨꯠꯄ ꯇꯔꯥꯗꯒꯤꯩ ꯃꯨꯠꯄ ꯃꯥꯄꯜꯗꯤ ꯃꯨꯠꯄ ꯑꯗꯨꯃꯥꯏꯅ ꯇꯧꯅꯤ ꯍꯥꯏꯗꯤ ꯃꯩꯗꯣ ꯃꯣꯏ ꯍꯦꯟꯕꯒꯤꯀꯣ ꯂꯣꯠ ꯍꯦꯟꯕꯒꯤ ꯈꯣꯠꯄꯒꯤ ꯑꯗꯨꯥꯏ ꯍꯥꯏꯔꯤ ꯑꯗꯨꯃꯥꯏꯅ ꯇꯞ ꯇꯞ ꯃꯠꯊꯠꯂꯒ ꯊꯝꯗ ꯇꯥꯔꯒꯗꯤ ꯑꯩꯈꯣꯏ ꯄꯨꯂꯞ ꯑꯩꯈꯣꯏꯁꯦ ꯑꯩꯈꯣꯏ ꯈꯛꯇ ꯅꯠꯇꯦꯕꯀꯣ ꯄꯨꯂꯛ ꯑꯣꯏꯅ ꯃꯨꯠꯂꯒ ꯑꯗꯒꯤ ꯑꯩꯈꯣꯏ ꯊꯪꯅꯕ ꯈꯨꯟꯒꯤ ꯑꯗꯨꯃꯥꯏꯅꯁꯨ ꯃꯨꯠꯀꯅꯤꯅ ꯍꯥꯏꯐꯦꯠ ꯍꯥꯏꯌꯦ ꯑꯗꯨꯝ ꯒ꯭ꯔꯨꯞꯇ ꯀꯩꯗ ꯑꯩꯈꯣꯏꯒꯤ ꯃꯤ ꯂꯩꯗꯅꯀꯣ ꯊꯕꯛ ꯇꯧꯅꯕ ꯃꯌꯥꯝꯗꯣ ꯑꯗꯨꯃꯥꯏꯅ ꯑꯃ ꯍꯥꯏꯔꯛꯑꯦ ꯈꯨꯠꯇ
ꯅꯠꯇꯦ ꯑꯗꯨꯕꯨ ꯑꯩꯅ ꯍꯥꯏꯕꯗꯤ ꯑꯍꯤꯡꯒꯨꯝꯕꯗ ꯃꯨꯠꯊꯠꯄ ꯌꯥꯗꯕ꯭ꯔꯥ ꯍꯥꯏꯕꯅꯤꯗ ꯑꯍꯤꯡ ꯍꯥꯏꯕꯗꯤ ꯂꯩꯗꯅ ꯄꯨꯡ ꯑꯗꯨꯝ ꯑ ꯕꯣꯜ ꯂꯩꯌꯦꯅ ꯇꯧꯕ ꯑꯣꯏꯔꯝꯕꯁꯨꯦ ꯑꯩꯅ ꯍꯧꯖꯤꯛ ꯀꯥꯟꯁꯦ ꯑꯗꯨ ꯑꯣꯏꯔꯒꯁꯨ ꯅꯣꯡꯃ ꯇꯥꯏꯃꯤꯡ ꯑꯃ ꯂꯩꯗꯅꯀꯣ ꯅꯨꯡꯗꯥꯡ ꯍꯥꯏꯕꯁꯤꯗꯤ ꯃꯣꯏꯅ ꯃꯨꯂꯤꯕ ꯇꯥꯏꯃꯤꯡꯁꯤ ꯌꯥꯝ ꯌꯥꯆꯪꯕꯒꯤ ꯒꯤ ꯊꯕꯛ ꯏꯪꯈꯥꯡ ꯌꯥꯝ ꯇꯧꯅꯕ ꯃꯤ ꯆꯤꯟꯅꯕꯒꯤ ꯃꯇꯝꯅꯤꯅꯦ ꯍꯥꯏꯕꯅꯤꯗ ꯐꯔꯛ ꯑꯃꯇꯥ ꯇꯥꯏꯕ ꯑꯩꯈꯣꯏꯗꯗꯤ ꯈ꯭ꯋꯥꯏꯗꯒꯤ ꯌꯥꯝꯅ ꯆꯪꯕ ꯃꯩꯁꯦ ꯆꯪꯕ ꯃꯇꯝ ꯍꯥꯏꯕꯅꯤꯗ ꯈꯤꯇꯪ ꯊꯦꯡꯡꯂꯝꯅ ꯃꯨꯠꯀꯦꯒ ꯃꯨꯠꯂꯣ ꯅꯠꯇ꯭ꯔꯒ ꯑꯗꯨꯃꯥꯏꯅ ꯇꯥꯏꯃꯤꯡ ꯑꯃ ꯁꯦꯝꯗꯣꯛꯄ ꯌꯥꯏꯗꯅꯀꯣ ꯑꯗꯣ ꯃꯣꯏ ꯉꯔꯥꯡ ꯃꯨꯠꯄꯁꯦ ꯁꯨꯡꯁꯨꯝ ꯀꯥꯟꯗ ꯃꯨꯠꯂꯦꯕ ꯃꯠꯄꯁꯨ ꯍꯥꯏꯗꯤ ꯊꯕꯛ ꯏꯟꯈꯥꯡ ꯆꯠꯊꯣꯛꯅꯔꯒ ꯍꯟꯖꯤꯟꯅꯔꯛꯄꯒ ꯐꯣꯟ ꯀꯩꯀꯥ ꯑꯗꯒꯤ ꯆꯥꯛ ꯏꯁꯤꯡ ꯊꯣꯡꯕ ꯆꯥꯕ ꯇꯧꯕ ꯇꯥꯏꯃꯤꯡꯗꯨ ꯑꯣꯏ ꯍꯥꯏꯕ ꯃꯣꯏꯅ ꯃꯨꯠꯍꯜꯂꯤꯕ ꯃꯇꯝꯁꯦ ꯑꯗꯨꯅ ꯌꯥꯝ ꯃꯇꯝ ꯆꯥꯗꯕ ꯍꯥꯏꯕ ꯑꯃ ꯑꯣꯏꯕꯗꯨꯀꯣ ꯑꯗꯨꯅ ꯈꯤꯇꯪ ꯅꯨꯡꯉꯥꯏꯇꯦ ꯁꯤꯁꯤꯃ ꯍꯥꯏꯕꯗꯤ ꯑꯇꯣꯞꯄ ꯃꯇꯝ ꯑꯃ ꯌꯦꯡꯉꯒ ꯃꯨꯊꯠꯄꯤꯔꯒꯗꯤ ꯃꯨꯊꯠꯇ ꯌꯥꯗꯦ ꯍꯥꯏꯔꯒꯁꯨ ꯑꯗꯨꯃꯥꯏꯅ ꯇꯧꯕꯅꯗꯤ ꯍꯦꯟꯅ ꯐꯒꯗꯕꯗꯤ ꯃꯥꯜꯂꯤꯦ ꯅꯪꯗꯤ ꯀꯔꯤ ꯃꯣꯠ ꯐꯣꯡꯗꯣꯛꯅꯤꯡꯒꯦ ꯁ꯭ꯋꯥꯏ ꯃꯇꯥꯡꯁꯤꯕꯣ
ꯍꯣꯏ ꯑꯗꯨꯕꯨꯗꯤ ꯆꯨꯝꯗꯣꯏꯅꯤ ꯑꯗꯨ ꯑꯣꯏꯇꯥꯔꯁꯨ ꯀꯩ ꯍꯥꯏꯅꯤ ꯃꯣꯏꯒꯤ ꯍꯧꯖꯤꯛ ꯃꯨꯠꯊꯠꯄꯁꯤꯒ ꯅꯨꯡꯗꯥꯡ ꯃꯨꯠꯊꯠꯄꯗꯨꯒ ꯃꯣꯏꯅ ꯑꯃꯨ ꯁꯠꯂꯤꯁꯤꯅ ꯍꯥꯏꯗꯤ ꯄꯨꯕ ꯉꯝꯗꯕꯩ ꯑꯣꯏꯔꯝꯒꯅꯦꯕ ꯍꯥꯏꯕꯗꯤ ꯄꯨꯡ ꯇꯔꯦꯠꯇꯩꯅ ꯃꯥꯄꯟ ꯐꯥꯎꯕꯁꯤꯗꯤ ꯑꯩꯈꯣꯏꯒꯤ ꯑꯌꯨꯛꯀꯤ ꯅꯨꯡꯗꯥꯡꯒꯤ ꯍꯥꯏ ꯅꯨꯡꯗꯥꯡꯒꯤ ꯑꯣꯏꯇꯥꯥꯔꯁꯨ ꯐꯦꯟ ꯊꯥꯕꯅꯤ ꯈꯪꯗꯦ ꯍꯥꯏꯗꯤ ꯃꯩꯁꯦ ꯌꯥꯝ ꯁꯤꯖꯤꯟꯅꯕ ꯃꯇꯝꯅꯦꯕ ꯑꯗꯨꯀꯥꯟꯗ ꯃꯤꯇꯛ ꯀꯩꯀꯥꯁꯦ ꯃꯣꯏꯗꯤ ꯑꯗꯨꯝ ꯈꯔ ꯍꯥꯏꯗꯤ ꯃꯣꯏꯒꯤ ꯗꯔꯀꯥꯔ ꯇꯥꯕ ꯃꯣꯏꯅ ꯂꯧꯅꯤꯡꯕ ꯀꯩꯅꯣꯗꯣ ꯍꯥꯏꯇꯥꯔꯦ ꯂꯧꯕꯒꯤ ꯑꯗꯨꯝ ꯉꯝꯕꯒꯤꯁꯨ ꯑꯣꯏꯔꯝꯒꯅꯤ ꯑꯗꯣ ꯑꯍꯤꯡꯒꯨꯝꯕ ꯍꯥꯏꯁꯤꯗꯤ ꯑꯗꯨꯝ ꯑꯌꯥꯝꯕꯅ ꯕꯂꯞ ꯑꯃ ꯑꯗꯩ ꯀꯩ ꯑꯃ ꯊꯥꯔꯒ ꯇꯨꯝꯕ ꯋꯥꯅꯦꯕ ꯑꯗꯨꯃꯥꯏꯅ ꯑꯗꯨ ꯃꯇꯝꯗꯗꯤ ꯃꯩꯗꯨ ꯌꯥꯝꯅꯁꯨ ꯍꯥꯏꯗꯤ ꯃꯣꯏꯅ ꯃꯨꯠꯊꯠꯂꯨ ꯇꯥꯔꯒꯁꯨ ꯃꯣꯏꯗ ꯍꯦꯟꯅ ꯀꯥꯟꯅꯕ ꯐꯪꯉꯝꯗꯕ ꯈꯣꯠꯇꯕ ꯑꯗꯨꯕꯨꯗꯤ ꯑꯣꯏꯔꯝꯕꯗꯤ ꯌꯥꯏ ꯑꯗꯨ ꯃꯈꯣꯏꯅꯁꯨ ꯍꯦꯛꯇ ꯑꯗꯨꯃꯥꯏꯅꯣ ꯇꯧꯕ ꯑꯩꯈꯣꯏꯅ ꯇꯧꯍꯟꯅꯤꯡꯕꯒꯤꯗꯤ ꯍꯥꯏꯇꯥꯥꯔꯕꯕꯀꯣ ꯑꯗꯨ ꯑꯣꯏ ꯇꯥꯔꯁꯨ ꯃꯣꯏꯒꯤ ꯑꯗꯨꯝ ꯈꯔ ꯍꯦꯟꯅ ꯀꯟꯒꯗꯕ ꯃꯇꯝꯗꯣ ꯑꯗꯒꯤ ꯑꯗꯨꯃꯥꯏꯅ ꯑꯣꯏꯔꯝꯗꯣꯕ꯭ꯔꯥꯅ ꯈꯂꯦ ꯑꯩ ꯃꯣꯠꯇꯗꯤ
ꯍꯣꯏ ꯑꯗꯨ ꯁꯤ ꯌꯦꯡꯗꯧꯅꯦ ꯑꯗꯨ ꯑꯗꯨ ꯑꯣꯏꯔꯁꯨ ꯉꯁꯥꯏꯒꯤ ꯃꯤꯅ ꯈ꯭ꯋꯥꯏꯗꯒꯤ ꯆꯪꯕꯗ ꯗꯔꯀꯥꯔ ꯑꯣꯏꯕ ꯇꯥꯏꯃꯤꯡ ꯍꯥꯏꯕ ꯑꯃꯁꯨ ꯂꯩꯗꯅꯀꯣ ꯗꯔꯀꯥꯔꯗꯨ ꯑꯣꯏꯗ꯭ꯔꯒꯗꯤ ꯀꯩꯁꯨ ꯁꯤꯖꯤꯟꯅꯔꯣꯏ ꯍꯥꯏꯕꯗꯤ ꯅꯍ ꯈꯉꯨꯠꯇꯤ ꯀꯩꯁꯨ ꯃꯨꯠꯂꯣꯏꯕ ꯃꯣꯏ ꯑꯗꯨꯝ ꯑꯩꯅ ꯍꯥꯏꯕꯗꯤ ꯃꯣꯏꯅ ꯄꯥꯝꯃꯤꯕ ꯁꯦꯞ ꯇꯧꯅꯤꯡꯉꯤꯕ ꯆꯥꯡꯗꯣ ꯅꯨꯃꯤꯗꯥꯡꯗ ꯄꯨꯡ ꯑꯍꯨꯝꯐꯥꯎ ꯑꯣꯏꯔꯦ ꯍꯥꯏꯔꯁꯨ ꯑꯗꯨꯃꯥꯏꯅ ꯁꯥꯡꯗꯣꯛꯄ ꯌꯥꯏꯅꯤ ꯍꯥꯏꯕꯗꯤ ꯃꯤꯅ ꯌꯥꯝ ꯁꯤꯖꯤꯟꯅꯗꯕ ꯇꯥꯏꯃꯤꯡ ꯑꯣꯏꯔꯒꯁꯨ ꯃꯨꯊꯠꯄ ꯑꯗꯨꯗ ꯃꯨꯊꯠꯄ ꯑꯣꯏꯔꯒ ꯈꯤꯇꯪꯗꯤ ꯑꯣꯏꯔꯁꯨ ꯁꯦꯞꯇꯨ ꯇꯧꯅꯤꯡꯗꯅꯀꯣ ꯍꯥꯏꯕꯗꯤ ꯃꯤꯅ ꯌꯥꯝ ꯗꯔꯀꯥꯔ ꯇꯥꯕ ꯇꯥꯏꯃꯤꯡꯗ ꯃꯨꯊꯠꯄ ꯍꯥꯏꯕꯁꯤꯗꯤ ꯐꯔꯛ ꯑꯃꯇꯥ ꯇꯥꯏꯌꯦꯕ ꯍꯧꯖꯤꯛ ꯌꯦꯡꯕꯅꯦ ꯁꯤ ꯍꯧꯖꯤꯛꯁꯦ ꯇꯧꯐꯝ ꯈꯪꯗ꯭ꯔꯅꯤꯅ ꯐꯃꯨꯡꯗ ꯑꯃꯨꯛ ꯂꯩꯔꯅꯤ ꯑꯗꯩꯗꯤ ꯐꯃꯨꯡꯗ ꯂꯩꯕ ꯍꯥꯏꯁꯤ ꯂꯩꯔꯗꯤ ꯉꯥꯏꯍꯥꯛꯇꯪ ꯑꯗꯨꯝ ꯎꯏꯊꯈꯤꯕꯅꯤ ꯈꯜꯂꯦ ꯑꯩ ꯉꯔꯥꯡꯁꯨ ꯇꯧꯋꯦꯕꯀꯣ ꯉꯔꯥꯡꯁꯦ ꯑꯗꯨꯝ ꯃꯩꯁꯨ ꯌꯥꯎꯗ꯭ꯔꯦ ꯑꯗꯨꯒ ꯐꯃꯨꯡꯗ ꯑꯃꯨꯛ ꯂꯩꯔꯦ ꯑꯗꯩ ꯁꯨꯝ ꯋꯥꯕ ꯀꯩ ꯀꯩꯕꯥ ꯑꯃꯨꯛ ꯇꯧꯐꯝꯗꯣ ꯈꯪꯗꯅꯤꯅ ꯑꯃꯨꯛ ꯃꯩꯗꯨꯁꯨ ꯌꯥꯎꯗꯕꯒꯤ ꯑꯃꯨꯛ ꯇꯨꯝꯊꯈ꯭ꯔꯦ ꯑꯗꯩꯗꯤ ꯐꯔꯛ ꯇꯥꯅ ꯑꯃꯨꯛ ꯍꯧꯒꯠꯂꯦ ꯑꯗꯩ ꯅꯨꯃꯤꯠ ꯆꯨꯞꯄ ꯅꯨꯃꯤꯗꯥꯡ ꯆꯨꯞꯄꯗ ꯑꯗꯨꯝ ꯇꯨꯝꯐꯝ ꯂꯥꯞꯐꯝ ꯏꯈꯪ ꯈꯪꯗꯕꯤ ꯏꯁꯥ ꯁꯥꯒꯠꯄꯤ ꯏꯁꯥꯁ ꯏꯍꯩ ꯍꯩꯅꯗꯕꯤꯗ ꯑꯗꯨꯝ ꯐꯛꯄ ꯍꯥꯏ ꯀꯩ ꯆꯨꯔꯒ ꯇꯧꯕꯗꯣ ꯑꯗꯨꯃꯥꯏꯅ ꯑꯗꯨꯝ ꯇꯧꯔ ꯂꯣꯏꯁꯤꯟꯈ꯭ꯔꯦꯕꯀꯣ ꯑꯗꯨꯅ ꯉꯁꯤꯗꯤ ꯑꯩꯁꯦ ꯐꯃꯨꯡꯗ ꯆꯪꯉꯣꯏꯒꯦꯅꯗꯤ ꯈꯟꯕꯅꯦꯕ ꯍꯥꯏꯕꯗꯤ ꯀꯩꯗꯧꯔꯒ ꯂꯩꯗꯣꯏꯅꯣ ꯈꯪꯗꯕ ꯇꯥꯏꯃꯤꯡ ꯑꯃ ꯑꯣꯏꯕꯗꯣ ꯁꯤ ꯃꯇꯥꯡꯁꯦ ꯉꯥꯏꯍꯥꯛꯇꯪ ꯄꯣꯠꯊꯥꯅꯗꯗꯨꯗꯀꯣ ꯐꯔꯛ ꯌꯥꯝ ꯇꯥꯏꯌꯦ ꯑꯗꯨꯅ ꯑꯩꯁꯨ ꯈꯪꯗꯦ ꯃꯣꯏꯒꯤ ꯃꯩ ꯃꯨꯠꯂꯤꯕ ꯇꯥꯏꯃꯤꯡꯁꯦ ꯑꯩꯗꯤ ꯌꯥꯝ ꯌꯥꯅꯤꯡꯗꯕ ꯑꯃꯗꯤ ꯑꯣꯏꯔꯕꯅꯦ ꯑꯩꯒꯤ ꯃꯣꯠꯇꯗꯤ ꯑꯗꯨꯗ ꯅꯣꯏꯕꯨ ꯀꯩ ꯌꯦꯟꯖꯥꯡ ꯆꯥꯔꯒꯦ
ꯑꯣ ꯉꯁꯤꯗꯤ ꯑꯩꯈꯣꯏꯗꯤ ꯉꯥ ꯌꯥꯎꯗꯕꯤ ꯆꯥꯏꯑꯕꯀꯣ ꯑꯗꯨꯗꯨꯅ ꯉꯁꯥꯏ ꯎꯀꯤꯦꯟꯟꯖꯥꯡ ꯍꯥꯏꯗꯤ ꯑꯩꯈꯣꯏ ꯈꯥꯃꯦꯟ ꯑꯁꯤꯟꯕꯤ ꯊꯥꯎ ꯈꯛ ꯇꯧꯔꯒ ꯑꯗꯒꯤ ꯍꯋꯥꯏ ꯍꯋꯥꯏ ꯃꯪꯒꯟ ꯇꯧꯔꯒ ꯑꯥꯂꯨ ꯇꯧꯔꯒ ꯊꯣꯡꯕ ꯑꯃ ꯂꯩꯌꯦꯕ ꯑꯗꯨꯃ ꯆꯥꯔꯦ ꯑꯗꯒꯤꯗꯤ ꯀꯥꯡꯉꯧ ꯑꯩꯈꯣꯏ ꯂꯐꯨ ꯊꯧꯔꯒ ꯀꯥꯡꯉꯧꯗꯨꯃ ꯉꯧꯔꯦꯕ ꯀ ꯂꯐꯨ ꯊꯔꯨꯅꯦ ꯑꯗꯒꯤ ꯃꯪꯒꯟꯅꯦ ꯑꯂꯨꯅꯦ ꯀꯩ ꯀꯅ ꯍꯥꯞꯄꯒ ꯑꯗꯒꯤ ꯌꯦꯟꯗꯦꯝꯒ ꯍꯋꯥꯏꯁꯥꯡꯕꯤꯒ ꯇꯧꯔꯒ ꯊꯥꯎꯗꯣ ꯃꯣꯔꯣꯏꯗꯣ ꯐꯖꯅ ꯉꯧꯊꯣꯛꯑꯒꯀꯣ ꯃꯔꯨ ꯑꯣꯏꯅ ꯊꯥꯎ ꯉ ꯇꯧꯔ ꯂꯣꯟꯕꯗꯣ ꯑꯗꯨꯃꯥꯏꯅ ꯂꯣꯏꯕꯗꯨꯝꯃꯒ ꯆꯥꯔ ꯑꯗꯣ ꯅꯣꯏꯗꯤ ꯆꯥꯛꯇꯤ ꯊꯣꯡꯈ꯭ꯔꯕꯣ ꯊꯣꯡꯗ꯭ꯔꯤꯕꯣ ꯀꯃꯥꯏꯅ ꯇꯧꯒꯦ
ꯑꯣ ꯑꯩꯈꯣꯏꯁꯨ ꯀꯩꯅꯣ ꯇꯧꯋꯦ ꯅꯨꯃꯤꯗꯥꯡꯁ ꯁꯨꯝ ꯏꯔꯣꯝꯕ ꯆꯥꯒꯜꯂꯦꯕꯀꯣ ꯑꯩꯈꯣꯏꯒꯤꯗꯤ ꯑꯗꯨꯒꯤ ꯏꯔꯣꯜꯂꯦ ꯂꯐꯨꯗꯣ ꯅꯍꯥꯟ ꯀꯩꯅꯣ ꯇꯧꯕ ꯍꯥꯏꯇꯥꯥꯔꯦ ꯌꯥꯝ ꯀꯟꯅꯗꯤ ꯂꯩꯔꯛ ꯠꯇ꯭ꯔꯦꯕꯀꯣ ꯈꯔꯗꯤ ꯂꯩꯔꯛꯑꯦ ꯑꯗꯨꯒ ꯃꯣꯏ ꯑꯅꯝꯕꯅꯗꯤ ꯑꯩꯈꯣꯏꯅ ꯂꯩꯔꯛꯦꯕ ꯃꯐꯝ ꯃꯐꯝꯗꯣ ꯀꯌꯥ ꯆꯥꯎꯒꯟꯗꯦꯕ ꯃꯣꯏꯒꯤ ꯂꯐꯨꯁꯦ ꯄꯤꯛꯇ ꯄꯤꯛꯇꯛ ꯇꯧꯕꯤꯗꯣ ꯑꯗꯨꯃꯥꯏꯅ ꯇꯧꯋꯦꯕꯀꯣ ꯑꯗꯨ ꯑꯗꯨꯃꯥꯏꯅ ꯇꯧꯕꯒꯤ ꯂꯐꯨꯗꯣ ꯍꯥꯎꯗꯤꯤ ꯌꯥꯝ ꯍꯥꯎꯋꯦꯅ ꯍꯥꯏꯅꯕ ꯃꯤꯅꯗꯤꯀꯣ ꯑꯗꯣ ꯑꯩꯈꯣꯏꯁꯨ ꯅꯍꯥꯟ ꯆꯥꯕꯗꯣ ꯍꯥꯏꯔꯞꯇꯗꯤ ꯍꯥꯎꯋꯤ ꯈꯤꯇꯪ ꯑꯌꯨꯛꯇ ꯀꯩꯅꯣ ꯇꯧꯕꯒꯤ ꯈꯤꯇꯪ ꯂꯣꯟꯕ ꯑꯃ ꯌꯥꯎꯈ꯭ꯔꯦꯕꯀꯣ ꯑꯧ ꯑꯥꯗ ꯂꯣꯜꯂꯛꯄꯗꯣ ꯑꯥꯗ ꯂꯣꯜꯂꯛꯄꯗꯣ ꯑꯗꯨꯗꯗꯤ ꯑꯗꯨꯝ ꯍꯥꯎꯗꯤꯦ ꯍꯥꯎꯋꯦꯕ ꯑꯗꯨꯒ ꯁꯤꯗꯗꯤ ꯉꯁꯤ ꯈꯛꯇꯪ ꯂꯣꯟꯒꯦꯅ ꯇꯧꯔꯤꯑꯕꯀꯣ ꯑꯗꯨꯒꯤ ꯂꯐꯨꯗꯤ ꯏꯔꯣꯟꯗꯣꯏꯅꯦ ꯑꯗꯨꯒ ꯀꯩꯅꯣ ꯇꯧꯗꯣꯏꯔꯥ ꯈꯪꯗꯦ ꯉꯥꯒꯨꯝꯕ ꯉꯧꯗꯣꯔꯤꯕ꯭ꯔꯥ ꯅꯠꯇ꯭ꯔꯒ ꯀꯩꯗꯧꯔꯝꯗꯣꯏꯅꯣꯗꯤ ꯈꯪꯗ꯭ꯔꯦ ꯑꯇꯣꯞꯄꯗꯤ ꯑꯗ ꯑꯇꯣꯞꯄ ꯑꯃ ꯌꯥꯎꯗꯤ ꯌꯥꯎꯔꯝꯒꯅꯦꯕꯀꯣ ꯑꯗꯣ ꯂꯐꯨꯕꯨꯗꯤ ꯏꯔꯣꯜꯂꯅꯤ ꯑꯗꯨꯃꯗꯤ ꯈꯪꯉꯦꯕꯀꯣ ꯆꯥꯗ꯭ꯔꯤ ꯑꯩꯈꯣꯏꯒꯤꯗꯤ ꯂꯣꯏꯗꯤ ꯂꯣꯏꯈꯔꯦ ꯍꯧꯖꯤꯛꯁꯦ ꯏꯔꯣꯟꯜ ꯂꯣꯏꯈ꯭ꯔꯕꯅꯦꯕꯀꯣ ꯑꯗꯣ ꯑꯩꯗꯤ ꯉꯁꯥꯏ ꯆꯥ ꯊꯛꯆꯤꯟꯕꯗꯨꯣ ꯀꯨꯏꯗ꯭ꯔꯤꯕꯒꯤ ꯉꯥꯏꯍꯥꯛꯇꯪ ꯂꯩꯔꯒ ꯆꯥꯒꯦ ꯄꯨꯡ ꯃꯥꯄꯟ ꯁ꯭ꯋꯥꯏꯗ ꯆꯥꯥꯁꯦꯅ ꯑꯗꯨꯃꯥꯏꯅ ꯈꯟꯕ ꯑꯗꯒꯤ ꯃꯩꯒꯤ ꯃꯝꯕꯒꯤ ꯑꯗꯨꯝ ꯄꯨꯛꯁꯨ ꯈꯤꯇꯪ ꯊꯟꯕꯅꯤꯅ ꯆꯥꯅꯤꯡꯗꯕꯗꯣ ꯑꯣꯏꯕꯗꯣꯀꯣ ꯑꯗꯒꯤ ꯈꯪꯗꯦꯗ ꯑꯗꯨꯝ ꯏꯁꯥꯁꯦ ꯏꯃꯛꯃꯛꯛꯁꯤꯟꯕꯗꯨꯅ ꯑꯗꯨꯝ ꯇꯧꯕꯗꯣ ꯐꯤꯔꯣꯟꯁꯨ ꯃꯌꯥꯝ ꯆꯥꯛꯈꯥꯏꯔ ꯂꯩ ꯂꯣꯏꯁꯤꯟꯐꯝꯃ ꯈꯪꯗꯕꯗꯨꯒ ꯃꯩ ꯉꯝꯃꯝꯕꯒꯤ ꯑꯗꯨꯃꯥꯏꯅ ꯇꯧꯋꯤ ꯁꯨꯝ ꯌꯥꯝꯅ ꯕꯤꯠ ꯂꯩꯍꯟꯗꯕ ꯑꯃ ꯑꯣꯏꯕꯗꯣ ꯏꯁꯥꯁꯦ ꯍꯦꯛ ꯇꯟꯊꯔꯒ ꯋꯥꯈꯜ ꯁꯣꯝꯗ ꯊꯣꯛꯇꯕꯤꯗꯣ ꯑꯗꯨꯃꯥꯏꯅ ꯇꯧꯋꯤ ꯍꯧꯖꯤꯛꯁꯦ ꯑꯗꯣ ꯅꯣꯏꯕꯨ ꯀꯩꯅꯣ ꯍꯌꯦꯡꯒꯤ ꯂꯥꯏꯗ ꯀꯟꯅꯕ ꯊꯝꯕꯥꯜ ꯅꯣꯡꯕꯥꯜꯗꯗꯤ ꯂꯩꯔꯕ꯭ꯔꯣ ꯂꯩꯔꯨꯕ꯭ꯔꯣ ꯀꯃꯥꯏꯅ ꯇꯧꯒꯦ ꯍꯦꯛꯄ ꯈꯣꯠꯄꯒ ꯇꯧꯔꯨꯕ꯭ꯔꯣ
ꯑꯣ ꯂꯩꯔꯦ ꯂꯩꯔꯦ ꯉꯁꯥꯏꯗꯣ ꯑꯉꯥꯡꯈꯩ ꯇꯧꯔꯒ ꯅꯗꯣ ꯍꯥꯏꯔꯒꯀꯣ ꯑꯩꯒꯤꯁꯨꯀꯣ ꯀꯩ ꯍꯥꯏꯅꯤ ꯑꯁꯤꯗ ꯐꯤꯗꯨ ꯁꯨꯕꯗꯣ ꯉꯁꯤ ꯐꯖꯅ ꯊꯨꯞꯀꯦꯅ ꯈꯟꯕꯅꯦꯕ ꯍꯌꯦꯡꯁꯨ ꯏꯃꯥꯟꯅꯕ ꯑꯃ ꯂꯥꯛꯀꯗꯕꯅꯤ ꯑꯗꯒꯤ ꯏꯃꯨꯡ ꯀꯩꯀꯩꯗꯣ ꯆꯥꯏꯔꯒ ꯈꯣꯠꯂꯒ ꯂꯩꯕꯁꯨ ꯅꯨꯡꯉꯥꯏꯇꯦꯅ ꯑꯩ ꯍꯜꯂꯛꯄꯒ ꯊꯕꯛ ꯏꯪꯈꯥꯡ ꯂꯣꯏꯁꯤꯟ ꯇꯠꯇ꯭ꯔꯤꯀꯗ ꯆꯥꯛ ꯆꯥꯗ꯭ꯔꯤꯀꯗ ꯇꯧꯒ ꯆꯣꯛꯈꯤꯕ ꯍꯥꯏꯁꯤꯒꯨꯝ ꯍꯦꯛꯇ ꯇꯟꯁꯤꯂꯛꯏꯀꯣ ꯊꯟꯊꯔꯛꯄꯅꯤ ꯈꯪꯗꯦ ꯋꯥꯁꯤꯜꯂꯛꯄꯅꯤ ꯈꯪꯗꯦ ꯑꯗꯨꯝ ꯏꯁꯥꯁꯤꯗ ꯀꯩꯅꯝ ꯇꯧꯔꯦꯕ ꯑꯩꯈꯣꯏꯅ ꯆꯥꯏꯁꯤꯅ ꯑꯃꯨꯛ ꯑꯩꯈꯣꯏꯒꯤ ꯆꯦꯡꯌꯦꯡꯒꯨꯝꯕꯗꯣ ꯑꯗꯨ ꯑꯣꯏꯔꯗꯤ ꯐꯕ ꯑꯗꯩ ꯆꯥꯛ ꯑꯐꯕ ꯆꯥꯕꯅ ꯄꯨꯛꯁꯦ ꯂꯣꯝꯁꯤꯜꯂꯒ ꯍꯦꯛ ꯇꯨꯝꯅꯤꯡꯉꯛꯄꯤ ꯑꯗꯨꯃꯥꯏꯅ ꯇꯧ ꯇꯧꯋꯦꯕ ꯑꯗꯨꯅ ꯑꯩ ꯆꯠꯂꯤꯉꯩꯗ ꯐꯤꯔꯣꯟꯗꯣ ꯊꯨꯞꯆꯟꯒꯦ ꯑꯗꯨꯃꯥꯏꯅ ꯈꯜꯂꯝꯕꯅꯦꯕꯀꯣ ꯍꯣꯏ ꯊꯝꯕꯥꯜꯁꯨ ꯍꯦꯛꯎꯔꯦ ꯑꯩꯈꯣꯏ ꯅꯍꯎꯨꯛꯥꯎꯩ ꯇꯧꯔꯒ ꯃꯣꯏꯒꯤ ꯐꯝꯕꯥꯜꯅ ꯌꯥꯝ ꯁꯥꯕ ꯃꯐꯝ ꯂꯩꯌꯦꯕꯀꯣ ꯊꯦꯡꯕꯗꯤ ꯊꯦꯡꯉꯦ ꯑꯗꯨꯝ ꯄꯨꯡ ꯃꯔꯤ ꯃꯔꯤ ꯃꯈꯥꯏ ꯆꯠꯂꯒ ꯑꯗꯨꯃꯥꯏ ꯃꯔꯤ ꯃꯈꯥꯏꯅꯤꯗꯤꯤ ꯃꯉꯥ ꯃꯈꯥꯏ ꯑꯣꯏ ꯃꯥꯜꯦ ꯑꯗꯨꯋꯥꯏꯗ ꯆꯠꯂꯒ ꯍꯦꯛꯎꯅꯦꯕꯀꯣ ꯑꯗꯨꯝ ꯍꯦꯜꯂꯛꯑꯦ ꯑꯗꯨ ꯑꯗꯨꯒ ꯏꯃꯥꯟ ꯑꯃꯁꯨ ꯊꯦꯡꯅꯩꯔꯦ ꯃꯥꯅꯁꯨ ꯈꯔ ꯑꯗꯨꯝ ꯍꯦꯛꯑꯦ ꯑꯩꯈꯣꯏꯗꯤ ꯑꯃꯨꯛ ꯏꯃꯨꯡ ꯌꯥꯝꯕꯅꯤꯅ ꯑꯩꯈꯣꯏ ꯏꯃꯨꯡꯗ ꯑꯍꯨꯝ ꯂꯩꯔ ꯑꯗꯩ ꯏꯆꯟꯟꯅ ꯅꯨꯄꯤ ꯑꯃ ꯆꯠꯄ ꯃꯣꯏꯁꯨꯦ ꯄꯤꯊꯣꯛꯈꯤꯀꯥꯟꯗ ꯊꯝꯕꯥꯥꯟ ꯑꯃꯃꯝꯒ ꯊꯆꯦꯠ ꯑꯃꯃꯝ ꯊꯨꯡꯅꯩꯍꯦ ꯑꯩꯣꯏꯗꯤ
ꯑꯣ ꯍꯣ ꯑꯗꯨꯅꯦ ꯑꯩꯁꯨ ꯏꯃꯥꯟꯅꯕ ꯑ ꯑꯃꯅ ꯊꯝꯕꯥꯥꯡ ꯈꯔ ꯍꯦꯛꯄꯤꯗꯅ ꯍꯌꯦꯡꯗꯣ ꯕꯥꯞ ꯍꯌꯦꯡꯁꯦ ꯑꯗꯨ ꯊꯝꯕꯥꯜ ꯀꯠꯄ ꯅꯨꯃꯤꯠꯅꯦꯗꯤ ꯈꯪꯕꯀꯣ ꯑꯗꯨ ꯑꯣꯏꯔꯒꯁꯨ ꯀꯩꯁꯨ ꯍꯥꯏꯕꯗꯤ ꯊꯝꯕꯥꯜ ꯍꯦꯛꯎꯒꯦ ꯈꯣꯠꯀꯦ ꯍꯥꯏꯕꯒꯤ ꯋꯥꯈꯟꯗꯨꯗꯤ ꯁꯨꯝ ꯇꯧꯔꯨꯗꯦꯕꯕ ꯍꯥꯏꯕꯗꯤ ꯊꯕꯛꯁꯨ ꯁꯨꯝ ꯆꯠꯊꯣꯛꯎꯕꯅꯤꯅ ꯀꯩꯁꯨ ꯑꯗꯨꯒꯤ ꯋꯥꯔꯤꯁꯨ ꯁꯥꯟꯅꯕ ꯑꯝꯇ ꯂꯩꯇꯕ ꯍꯥꯏꯇꯥꯔꯦ ꯑꯗꯨ ꯇꯥꯟ ꯆꯥꯟꯅꯗꯅ ꯏꯃꯥꯟꯅꯕ ꯑ ꯊꯦꯡꯅꯔꯦ ꯑꯗꯨꯒ ꯊꯝꯕꯥꯜ ꯍꯦꯛꯄꯤꯔꯦ ꯃꯥꯅ ꯈꯔ ꯑꯗꯨꯒ ꯍꯣꯏ ꯊꯝꯆꯦꯠꯄꯨꯗꯤ ꯑꯃ ꯑꯃ ꯊꯝꯖꯦꯗ ꯆꯥꯕ ꯌꯥꯕ ꯑꯃꯃꯨꯛꯀꯤ ꯆꯥꯡ ꯑꯣꯏꯕ ꯃꯥꯜꯂꯦ ꯑꯗꯨꯒ ꯃꯆꯥ ꯑꯃ ꯑꯅꯤ ꯑꯃꯒ ꯌꯥꯎꯋꯦ ꯑꯗꯨꯒ ꯊꯝꯅꯥ ꯃꯅꯥ ꯑꯅꯤꯃꯨꯛꯀꯣ ꯍꯥꯏꯕꯗꯤ ꯈꯦꯟꯖꯣꯡ ꯍꯥꯏꯕ꯭ꯔꯥ ꯀꯩꯅꯣ ꯑꯗꯨꯃ ꯍꯥꯏꯕꯗꯣ ꯑꯗꯨꯗꯨꯒ ꯊꯝꯕꯥꯜ ꯐꯖꯅ ꯁꯥꯠꯂꯕ ꯑꯗꯨꯝ ꯐꯖꯅ ꯐꯖꯕ ꯈꯤꯇꯪ ꯍꯦꯜꯂꯕ ꯃꯊꯝ ꯃꯜ ꯑꯃ ꯑꯗꯨꯒ ꯃꯆꯥ ꯃꯆꯥ ꯈꯔꯒ ꯑꯗꯨꯃꯥꯏꯅ ꯇꯧꯔꯦ ꯑꯗꯨ ꯑꯣꯏꯔꯒꯁꯨ ꯑꯗꯨꯝ ꯂꯥꯏꯗ ꯀꯜꯂꯅꯤ ꯑꯗꯨꯝ ꯐꯖꯅ ꯊꯝꯈꯔꯦ ꯏꯁꯤꯡꯗ ꯍꯥꯞꯄꯒ ꯍꯌꯦꯡ ꯂꯥꯏꯗ ꯀꯠꯂꯒꯦꯅꯀꯣ ꯑꯗꯣ ꯅꯣꯏꯗꯤ ꯍꯌꯦꯡ ꯀꯩꯅꯣ ꯆꯤꯡꯕ ꯈꯣꯠꯄꯗꯣ ꯑꯗꯨꯒꯨꯝꯕꯗ ꯇꯧꯕꯗꯨꯗ ꯀꯠꯂꯨꯒꯗꯣꯔꯤꯕ꯭ꯔꯥ ꯅꯠꯇ꯭ꯔꯒ ꯑꯗꯨꯝ ꯌꯨꯝꯗ ꯆꯝꯅ ꯀꯠꯆꯗꯣꯔꯤꯕ꯭ꯔꯥ ꯀꯃꯥꯏꯅ ꯇꯧꯗꯣꯏꯅꯣ ꯑꯗꯨꯗꯨꯕ
ꯑꯩꯈꯣꯏꯒꯤꯗꯤꯀꯣ ꯑꯩꯈꯣꯏ ꯀꯣꯂꯣꯀꯤ ꯍꯥꯏꯇꯥꯔꯦ ꯑꯩꯈꯣꯏ ꯁꯤꯒꯤ ꯑꯩꯈꯣꯏ ꯁꯥꯒꯩꯒꯤ ꯑꯗꯨꯝ ꯃꯟꯗꯤꯔ ꯂꯩꯖꯩꯑꯕꯀꯣ ꯑꯗꯨꯗ ꯑꯗꯨꯝ ꯑꯌꯨꯛ ꯉꯟꯇꯥꯁꯤꯗ ꯉꯁꯥꯏ ꯀꯩꯀꯩꯗꯤ ꯍꯥꯏꯗꯤ ꯃꯣꯏꯒꯤ ꯆꯨꯖꯥꯛ ꯌꯦꯟꯗꯦꯝ ꯑꯩꯈꯣꯏꯒꯤ ꯏꯪꯈꯣꯜꯗ ꯄꯥꯟꯕꯀꯣ ꯍꯋꯥꯏꯁꯥꯡꯕꯤ ꯑꯗꯒꯤ ꯀꯥꯡꯇꯛꯀꯨꯝꯕ ꯃꯪꯒꯟꯒꯨꯝꯕ ꯑꯗꯨꯝ ꯂꯩꯔꯒ ꯊꯤꯜꯂꯨꯔꯦꯕꯀꯣ ꯍꯌꯦꯡ ꯊꯣꯡꯕ ꯊꯥꯛꯄꯗ ꯆꯪꯒꯗꯕ ꯆꯦꯡ ꯆꯥꯛꯀꯨꯝꯕ ꯃꯌꯥꯝꯗꯣ ꯑꯥꯂꯨꯒꯨꯝꯕ ꯃꯌꯥꯝ ꯀꯠꯂꯒ ꯄꯤꯔꯨꯔꯦꯕ ꯑꯗꯨ ꯇꯥꯔꯁꯨ ꯊꯝꯕꯥꯜꯗꯨꯗꯤ ꯑꯃꯨꯛ ꯍꯥꯏꯗꯤ ꯑꯩꯈꯣꯏꯁꯨ ꯍꯦꯛ ꯍꯥꯏꯗꯤ ꯅꯤꯡꯁꯤꯡ ꯃꯥꯡꯖꯁꯤꯡ ꯂꯩꯔꯒ ꯍꯦꯜꯂꯛꯅꯤ ꯍꯦꯜꯂꯛꯑꯣꯣꯏ ꯈꯪꯗꯕꯒꯤ ꯑ ꯅꯨꯡꯗꯥꯡꯗꯁꯨꯨꯝ ꯑꯃꯨꯛ ꯄꯣꯠ ꯆꯩ ꯊꯤꯟꯕꯁꯨ ꯇꯧꯍꯩꯗꯅꯀꯣ ꯊꯤꯟꯗ꯭ꯔꯦꯕ ꯍꯣꯏ ꯑꯗꯨꯒꯤ ꯍꯌꯦꯡ ꯑꯗꯨꯝ ꯄꯤꯗꯧꯕ ꯍꯌꯦꯡꯅ ꯄꯤꯗꯧ ꯃꯥꯜꯂꯦ ꯍꯥꯏꯕꯗꯤ ꯑꯩꯈꯣꯏ ꯃꯥꯅ ꯁꯤꯗ ꯇꯤꯡꯉꯁꯨ ꯊꯝꯗ꯭ꯔꯦꯕꯀꯣ ꯑꯩꯈꯣꯏꯒꯤ ꯑꯩꯈꯣꯏꯒꯤ ꯁꯨꯃꯥꯡꯒꯤ ꯍꯥꯏꯇꯥꯔꯦ ꯑꯗꯨꯗ ꯑꯩꯈꯣꯏꯒꯤ ꯖꯤꯡꯒꯔ ꯂꯩꯌꯦꯕ ꯖꯤꯡꯒꯒꯤꯗ ꯑꯗꯨꯝ ꯖꯤꯡꯒ ꯃꯊꯛꯇ ꯑꯗꯨꯝ ꯐꯖꯅ ꯑꯗꯨꯝ ꯊꯝꯕꯤꯔꯁꯦ ꯇꯧꯔ ꯑꯗꯨꯃꯥꯏꯅ ꯊꯝꯃꯤ ꯑꯗꯨꯒ ꯍꯌꯦꯡ ꯑꯌꯨ ꯉꯟꯇꯥ ꯑꯗꯨꯝ ꯊꯤꯜꯂꯨꯔꯅꯤ ꯅꯨꯡꯗꯥꯡꯗ ꯄꯣꯠ ꯆꯩ ꯊꯤꯟꯕ ꯈꯣꯠꯄ ꯇꯧꯕꯗꯣ ꯑꯗꯨ ꯅꯨꯡꯉꯥꯏꯇꯦꯅ
ꯑꯣ ꯑꯗꯨ ꯅꯣꯏꯒꯤ ꯅꯣꯏꯒꯤ ꯀꯣꯂꯨꯞꯀꯤ ꯂꯥꯏ ꯍꯥꯏꯔꯤꯁꯤꯀꯣ ꯍꯥꯏꯕꯗꯤ ꯀꯌꯥꯝ ꯂꯥꯞꯅ ꯂꯩꯒꯦ ꯅꯠꯇ꯭ꯔꯒ ꯑꯗꯨꯝ ꯑꯩꯈꯣꯏꯒꯤ ꯀꯣꯂꯨꯞ ꯍꯥꯏꯕꯗꯤ ꯃꯌꯥꯝꯒꯤ ꯈꯤꯇꯪ ꯆꯥꯎ ꯑꯇꯣꯞꯄ ꯃꯌꯥꯝꯒꯤ ꯑꯣꯏꯅ ꯂꯩꯕ ꯂꯥꯏꯁꯪꯗꯨꯗ ꯑꯣꯏꯗꯣꯔꯤꯕ꯭ꯔꯥ ꯅꯠꯇ꯭ꯔꯒ ꯅꯣꯏꯒꯤ ꯑꯗꯨꯝ ꯅꯣꯏꯒꯤ ꯁꯛ ꯑꯩꯒꯤ ꯈꯛꯇꯪ ꯑꯣꯏꯅ ꯁꯦꯝꯕ ꯀꯩꯅꯣ ꯑꯣꯏꯗꯣꯔꯤꯕ꯭ꯔꯥ ꯀꯌꯥꯝ ꯂꯥꯞꯀꯦ ꯅꯣꯏꯗꯒꯤ ꯆꯥꯎꯔꯥꯛ ꯑꯇꯣꯄ ꯑꯃ ꯍꯥꯏꯕꯗꯤ ꯂꯩꯗꯅꯀꯣ ꯅꯣꯏꯒꯤ ꯈꯔ ꯈꯛꯇꯪꯒꯤꯅꯤꯅ ꯍꯥꯏꯕꯗꯨꯗ ꯑꯩꯁꯦ ꯑꯗꯨꯃꯥꯏꯅ ꯆꯃꯝꯅꯕ ꯍꯥꯏꯕ ꯇꯥꯔꯦ ꯑꯩꯈꯣꯏꯒꯤ ꯑꯣꯏꯅꯗꯤ ꯑꯩꯈꯣꯏꯒꯤ ꯑꯗꯨꯝ ꯑꯀꯥꯏ ꯑꯃ ꯑꯅꯤ ꯁꯤꯒꯤ ꯍꯥꯏꯕ ꯇꯥꯔꯦꯀꯣ ꯄꯨꯂꯞ ꯄꯨꯟꯅ ꯑꯃ ꯈꯤꯇꯪ ꯆꯥꯎꯕ ꯃꯐꯝ ꯑꯃ ꯂꯩꯌꯦꯕꯀꯣ ꯑꯗꯨꯗꯨꯗ ꯑꯗꯨꯃꯥꯏꯅ ꯀꯠꯅꯕꯅꯦꯕ ꯑꯗꯣ ꯍꯟꯗꯛꯇꯤ ꯃꯣꯏꯒꯤꯗꯣ ꯆꯤꯡꯊꯣꯛꯇꯣꯏꯔꯥ ꯆꯤꯡꯊꯣꯛꯣꯏꯗ꯭ꯔꯗꯤ ꯈꯪꯗꯦꯕꯀꯣ ꯍꯥꯏꯕꯗꯤ ꯁꯨꯝ ꯐꯔꯛ ꯇꯥꯟꯅꯕ꯭ꯔꯥ ꯀꯩꯅꯣ ꯑꯗꯣ ꯊꯥꯡꯗꯣꯛꯑꯒ ꯁꯦꯡꯗꯣꯛ ꯈꯣꯠꯇꯣꯛꯅꯗꯤ ꯈꯔ ꯇꯧꯍꯧꯕ ꯃꯥꯜꯂꯦ ꯉꯔꯥꯡ ꯑꯩꯅ ꯍꯥꯏꯔꯝ ꯒꯥꯔꯤ ꯊꯧꯕꯗ ꯎꯔꯝꯕꯗꯨꯗꯤ ꯑꯗꯨꯒ ꯍꯧꯖꯤꯛꯇꯤ ꯆꯤꯡꯊꯣꯛꯀꯅꯤ ꯆꯤꯡꯊꯣꯛꯏꯗꯨꯗꯤ ꯆꯞ ꯆꯥꯕꯗꯤ ꯈꯪꯗ꯭ꯔꯦꯕꯀꯣ ꯑꯗꯨꯗꯨꯗ ꯑꯣꯏꯗꯣꯔꯤꯕ꯭ꯔꯥ ꯁꯤꯅꯦ ꯑꯩꯅ ꯍꯪꯉꯤꯁꯤꯅ ꯅꯣꯏꯅ ꯊꯤꯟꯗꯣꯏꯗꯨꯁꯨ ꯅꯠꯇ꯭ꯔꯒ ꯅꯣꯏꯒꯤ ꯇꯣꯉꯥꯟꯅ ꯂꯩꯖꯕ꯭ꯔꯥ
ꯅꯠꯇꯦ ꯅꯠꯇꯦ ꯁꯤꯗꯤ ꯑꯩꯈꯣꯏꯒꯤ ꯑꯩꯈꯣꯏ ꯁꯥꯒꯩ ꯍꯥꯏꯗꯤ ꯑꯩꯈꯣꯏꯒꯤ ꯌꯨꯝ ꯀꯩꯅꯣꯃꯨꯛ ꯇꯔꯥꯃꯨꯛ ꯑꯣꯏꯔꯝꯒꯅꯤ ꯃꯥꯄꯜ ꯇꯔꯥ ꯁꯨꯃꯥꯏꯅ ꯂꯩꯖꯩꯑꯕꯀꯣ ꯑꯗꯨꯗꯒꯤ ꯑꯩꯈꯣꯏꯒꯤ ꯁꯤꯒꯤ ꯄꯨꯂꯞ ꯃꯌꯥꯏꯋꯥꯏꯗ ꯍꯥꯏꯇꯥꯔꯦꯀꯣ ꯑꯗꯨ ꯂꯩꯖꯕꯅꯦꯕ ꯑꯗꯨꯝ ꯍꯥꯏꯗꯤ ꯃꯟꯗꯤꯔ ꯑꯆꯧꯕ ꯅꯣꯏꯒ ꯄꯨꯟꯕꯗꯣ ꯄꯨꯂꯞ ꯄꯨꯟꯕ ꯅꯣꯏꯒ ꯄꯨꯟꯕ ꯑꯃꯁꯨ ꯂꯩꯌꯦꯕꯀꯣ ꯑꯗꯨꯗꯗꯤ ꯑꯃꯨꯛ ꯊꯤꯟꯗ꯭ꯔꯦ ꯍꯧꯖꯤꯛꯀꯥꯟꯗꯤ ꯑꯩꯈꯣꯏ ꯍꯥꯟꯅ ꯊꯤꯜꯂꯝꯃꯤꯕ ꯑꯅꯤꯃꯛ ꯊꯣꯛꯑ ꯊꯤꯜꯂꯝꯕꯗꯣ ꯑꯗꯨꯃꯥꯏꯅ ꯇꯧꯔꯝꯃꯦ ꯑꯗꯣ ꯍꯧꯖꯤꯛꯇꯤ ꯁꯤ ꯈꯈꯤꯛꯇꯪ ꯊꯤꯜꯂꯦ ꯁꯤ ꯈꯛꯇꯪ ꯊꯤꯜꯂꯒ ꯑꯩꯈꯣꯏ ꯄꯣꯠ ꯆꯩꯩꯁꯤ ꯂꯣꯏꯅ ꯊꯤꯜꯂꯛꯇꯣꯏꯅꯦꯕ ꯑꯗꯨꯒ ꯑꯩꯈꯣꯏꯒꯤ ꯑꯗꯨꯝ ꯅꯨꯄꯤꯒꯨꯝꯕ ꯀꯩꯒꯨꯝꯕ ꯑꯉꯥꯡꯒꯨꯝꯕ ꯅꯨꯄꯤ ꯑꯉꯥꯡꯈꯩ ꯑꯗꯨꯝ ꯆꯥꯕ ꯆꯠꯇꯣꯏꯅꯦꯕ ꯑꯗꯨꯗꯨꯒ ꯅꯨꯄꯥꯈꯩꯒꯤꯅ ꯑꯗꯨꯝ ꯀꯩ ꯍꯥꯏꯅꯤ ꯍꯥꯏꯗꯤ ꯑꯗꯨꯝ ꯌꯥꯎꯗꯦꯅꯀꯣ ꯑꯩꯈꯣꯏ ꯀꯥꯋꯣꯢ ꯑꯗꯩ ꯑꯩꯈꯣꯏ ꯕꯥꯋꯣꯏ ꯃꯌꯥꯝꯒꯤꯗꯃꯛ ꯃꯣꯏꯅ ꯀꯩ ꯍꯥꯏꯅꯤ ꯇꯧꯔ ꯇꯧꯔꯒ ꯍꯥꯏꯗꯤ ꯄ꯭ꯂꯦꯠꯇ ꯍꯥꯞ ꯍꯥꯞꯄ ꯊꯤꯟꯕꯤꯂꯛꯇꯣꯏꯅꯦꯕꯀꯣ ꯅꯨꯡꯊꯤꯟꯕ ꯆꯥꯔꯁꯨ ꯍꯣꯠꯂꯛꯀꯥꯟꯗ ꯆꯥꯔꯁꯨ ꯑꯗꯨꯃꯥꯏꯅ ꯇꯧꯔꯒ ꯇꯧꯗꯦꯕ ꯑꯩꯈꯣꯏ ꯏꯃꯨꯡꯒꯤꯅꯤꯗ ꯑꯆꯧꯕ ꯅꯠꯇꯦꯗ
ꯑꯣ ꯑꯗꯨꯗꯤ ꯅꯣꯏꯒꯤꯁꯦ ꯈꯦꯆꯤ ꯅꯨꯡꯖꯤ ꯇꯧꯔꯒ ꯍꯥꯏꯕꯗꯤ ꯄꯂꯥ ꯅꯨꯡ ꯄꯂꯥꯒꯨꯝꯕ ꯀꯩꯒꯨꯝꯕ ꯌꯥꯎꯗꯣ꯭ꯔꯥ ꯅꯠꯇ꯭ꯔꯒ ꯏꯆꯝ ꯆꯝꯅ ꯑꯗꯨꯝ ꯂꯥꯏꯗꯨ ꯈꯣꯏꯔꯨꯝꯃꯒ ꯈꯦꯆꯤ ꯅꯨꯡꯁꯤ ꯈꯔ ꯆꯥꯔꯒ ꯑꯗꯨꯃꯥꯏꯅ ꯇꯧꯗꯣꯔꯤꯕ꯭ꯔꯣ ꯀꯃꯥꯏꯅ ꯇꯧꯗꯣꯏꯅꯣ
ꯍꯣꯏ ꯀꯩꯅꯣ ꯇꯧꯋꯤ ꯍꯥꯏꯅꯗꯤ ꯑꯩꯈꯣꯏꯕꯨꯕꯨ ꯍꯣꯏ ꯃꯣꯏ ꯁꯣꯟꯕ ꯀꯩꯗꯧꯕ ꯍꯩꯕ ꯂꯩꯔꯝꯃꯦꯕ ꯑꯗꯨ ꯃꯣꯏꯅ ꯑꯗꯨꯝ ꯁꯣꯟꯕꯤꯕ ꯑꯗꯣ ꯍꯧꯖꯤꯛꯇꯤ ꯁꯣꯟꯗꯣꯏꯔꯥ ꯁꯣꯜꯂꯣꯏꯗ꯭ꯔꯥ ꯑꯗꯨꯝ ꯈꯔꯗꯤ ꯁꯣꯟꯕꯗꯤ ꯍꯩꯗꯤ ꯌꯥꯎꯔꯝꯗꯧ ꯃꯥꯜꯂꯦ ꯊꯣꯡꯉꯅꯤꯅ ꯑꯗꯨꯗꯨꯒ ꯂꯥꯏꯒꯤ ꯑꯗꯨꯝ ꯈꯨꯔꯨꯝꯗꯣꯏꯅꯦꯕꯀꯣ ꯑꯩꯈꯣꯏꯒꯤ ꯂꯥꯏꯃꯟꯗꯤꯔ ꯆꯥꯎꯅ ꯂꯩꯌꯦꯑꯦꯕ ꯑꯗꯨ ꯑꯗꯨꯝ ꯊꯨꯝꯕꯤꯔꯅꯤ ꯑꯗꯨꯒ ꯊꯣꯡꯉꯒ ꯂꯣꯏꯔꯒ ꯀꯠꯇꯣꯏꯅꯤ ꯀꯠ ꯂꯣꯏꯔꯀꯥꯟꯗ ꯑꯩꯈꯣꯏ ꯑꯃꯨꯛꯂꯞ ꯆꯥꯗꯣꯏꯅꯦꯕꯀꯣ ꯑꯗꯨꯝ ꯂꯥꯏꯗꯁꯨ ꯑꯗꯨꯝ ꯍꯥꯏꯗꯤ ꯏꯁꯩ ꯅꯣꯡꯗꯤ ꯄꯥ ꯀꯩꯀꯩ ꯁꯛꯇꯅ ꯈꯣꯠꯇꯅꯕꯨꯗꯤ ꯇꯧꯗ꯭ꯔꯦ ꯑꯗꯨ ꯑꯣꯏ ꯇꯥꯔꯒꯁꯨ ꯀꯩ ꯍꯥꯏꯅꯤ ꯃꯥꯒꯤ ꯀꯩ ꯃꯟꯗꯤꯔ ꯈꯤꯡꯗꯅ ꯈꯣꯠꯇꯅ ꯃꯉꯣꯟꯗ ꯑꯗꯒꯤ ꯀꯠꯄꯒꯤ ꯃꯇꯝ ꯂꯥꯏ ꯇꯤꯟ ꯁꯣꯟꯅ ꯈꯣꯠꯇꯅ ꯇꯧꯔꯒꯕꯨꯗꯤ ꯑꯗꯨꯝ ꯇꯧꯔ ꯀꯠꯆꯕ ꯑꯗꯨꯝ ꯍꯦꯛꯇ ꯊꯣꯡꯉꯒ ꯍꯦꯛꯇ ꯂꯣꯏꯔꯒ ꯀꯠꯄꯗꯤ ꯇꯧꯗꯦꯕꯀꯣ ꯃꯥꯏ ꯇꯧꯐꯝ ꯊꯣꯛꯄ ꯏꯁꯩꯃꯛ ꯁꯛꯇ ꯇꯥꯔꯒꯁꯨ ꯃꯥꯒꯤ ꯑꯗꯨꯝ ꯍꯥꯏꯐꯝ ꯊꯣꯛꯄ ꯀꯩꯀꯩ ꯃꯌꯥꯝꯗꯣ ꯂꯣꯏꯅ ꯍꯥꯏꯔꯒꯀꯣ ꯑꯗꯨꯃꯥꯏꯅ ꯇꯧꯔ ꯑꯗꯨꯃꯥꯏꯅ ꯈꯨꯔꯨꯝꯃꯦ
ꯍꯣꯏ ꯍꯣꯏ ꯐꯔꯦ ꯐꯔꯦ ꯑꯗꯨꯗꯤ ꯍꯌꯦꯡꯒꯤ ꯅꯪꯁꯨ ꯀꯩꯅꯣ ꯀꯩꯅꯣ ꯁꯦꯝ ꯁꯗꯧꯕ ꯈꯔ ꯇꯧꯁꯤꯟꯖꯔꯨꯔꯣ ꯂꯥꯏꯗ ꯀꯠꯄꯗ ꯅꯪꯅꯕꯀꯣ
ꯍꯣꯏ ꯐꯔꯦ ꯐꯔꯦ ꯊꯝꯃꯣ ꯊꯝꯃꯣ